ꯇꯔ ꯇꯔ
ꯎꯝ ꯉꯍꯥꯡ ꯑꯣ ꯑꯣ ꯑꯩꯈꯣꯏꯒꯤ ꯌꯨꯝꯂꯣꯝꯒꯤ ꯅꯣꯏ ꯂꯝꯒꯤ ꯁꯨꯝ ꯈꯨꯟꯒꯤ ꯑꯦꯛꯁꯀꯔꯁꯟ ꯇꯧꯕꯗꯣ ꯇꯧꯕ꯭ꯔꯥ
ꯍꯥꯏ ꯇꯣ ꯀꯕꯥ
ꯑꯦꯛꯁꯀꯔꯁꯟ ꯁꯤꯟꯕꯗꯣ ꯈꯨꯟꯒꯤꯒ
ꯇꯧ ꯃꯃꯥꯡꯗꯣ ꯑꯃꯨꯛꯇꯪꯗꯤ ꯇꯧ꯭ꯔꯃꯥꯏꯅꯗꯣ ꯈꯪꯗꯦꯗ ꯑꯩꯗꯤ ꯌꯥꯎꯗꯦꯅ ꯑꯃꯨꯛꯇ
ꯎꯝ ꯑꯩꯁꯨ ꯌꯥꯎꯗꯤ ꯌꯥꯎꯗ꯭ꯔꯤꯕ ꯍꯟꯗꯛ ꯑꯩꯈꯣꯏꯒꯤꯁꯨ ꯋꯥꯡꯈꯦꯝꯨ ꯆꯠꯂꯦ ꯍꯥꯏꯌꯦ
ꯎꯝ
ꯑꯝꯕꯤꯀꯥ ꯍꯣꯏ ꯏ ꯅꯥꯎꯛꯇꯣꯟ ꯅꯣꯏ ꯌꯥꯎꯋꯦ
ꯅꯪꯗꯤ ꯌꯥꯎꯗ꯭ꯔꯦ
ꯌꯥꯎꯗ꯭ꯔꯦ ꯑꯩꯅ ꯁꯤꯗ ꯑꯦꯛꯖꯥꯝ ꯅꯣꯡꯉꯥꯜꯂꯒ ꯂꯩꯇꯦꯛꯁ ꯊꯣꯛꯄꯅꯦꯕ
ꯎꯝ
ꯌꯥꯎꯗ꯭ꯔꯦ ꯑꯗꯨ ꯑꯗꯨꯅꯦ ꯏꯤꯡ ꯀ ꯑꯈꯣꯏ ꯁꯨꯝ ꯏꯁꯨꯝ ꯏꯅꯥꯎ ꯇꯣꯟꯗꯨꯅꯦ ꯍꯧꯖꯤꯛꯇꯣ ꯁꯨꯝ ꯑꯝꯕꯤꯀꯥꯕꯨꯗꯤ ꯀꯩꯅꯣ ꯇꯧꯋꯦꯕ ꯐꯤ ꯑꯣꯏꯅ ꯇꯨꯔꯒ ꯑꯗꯨꯝ ꯐꯨꯔꯤꯠ ꯇꯨꯔꯒ ꯃꯥ ꯄꯩꯁꯥ ꯑꯗꯨꯝ ꯇꯥꯟꯕꯅꯦꯕꯀꯣ ꯗꯤꯖꯥꯏꯟ ꯀꯀꯩ ꯑꯗꯨꯝ ꯐꯖꯅ ꯍꯩꯔꯕꯅꯦꯕ ꯃꯤꯇꯨꯕ ꯑꯗꯨꯝ ꯂꯥꯛꯄꯅꯦꯕ
ꯎꯝ
ꯀꯩꯅꯣ ꯑꯃꯥꯏ ꯇꯧꯔ ꯄꯩꯁꯥꯗꯣ ꯇꯥꯜꯂꯦ ꯑꯗꯣ ꯏꯅꯥꯎꯇꯣꯗꯨꯝ ꯐꯤ ꯈꯔ ꯁꯥ ꯑꯗꯨꯃꯥꯏ ꯇꯧꯔ ꯇꯧꯕꯅꯦꯕ ꯑꯁꯦꯡꯀꯤꯗꯤ ꯑꯁ ꯈꯪꯗꯦ ꯑꯃꯥꯏ ꯇꯧꯋꯦꯗꯅꯦ ꯁꯨꯝ ꯑꯩꯈꯣꯏ ꯆꯥꯛꯁꯦ ꯆꯥꯛꯁꯤ ꯗꯨꯝ ꯌꯨꯝꯊꯣꯛꯑꯗꯤ ꯑꯗꯨꯝ ꯆꯥꯁꯦ ꯆꯥꯅꯕꯅꯤ ꯈꯪꯗꯦ ꯑꯆꯥꯄꯣ ꯆꯥꯅꯤ ꯀꯥꯟ ꯆꯅꯕꯅꯤ ꯈꯪꯗꯦ ꯑꯗꯨꯝ ꯆꯥꯟꯅꯩꯌꯦꯕꯀꯣ ꯑꯗꯨꯅ ꯑꯗꯥ ꯀꯩ ꯍꯥꯏꯅꯩ ꯈꯪꯕ꯭ꯔꯥ ꯏꯅꯥꯎꯇꯣꯟꯒ ꯏꯅꯥꯎꯇꯣꯟꯅ ꯍꯥꯟꯅ ꯍꯥꯏꯔꯛꯇꯣꯏꯅꯦꯕ ꯁꯥꯔꯗꯤ ꯄꯩꯁꯥꯖꯦ ꯑꯈꯣꯏꯅ ꯇꯥꯟꯗꯦ ꯑꯗꯣ ꯑꯗꯨꯝ ꯄꯩꯁꯥꯗꯤ ꯂꯩ ꯏꯍ ꯏꯅꯥꯎꯇꯣꯟꯅ ꯍꯥꯏꯅꯤꯀꯣ
ꯎꯝ
ꯍꯧꯖꯤꯛꯁꯤꯅ ꯑꯈꯣꯏꯅ ꯄꯩꯁꯥꯗꯨ ꯇꯥꯜꯂꯦ ꯑꯗꯨꯒ ꯑꯗꯨꯝ ꯄꯩꯁꯥꯗꯨ ꯈꯨꯠꯄ ꯁꯨꯞꯂꯩ ꯂꯦꯝꯍꯧꯒꯦ ꯀꯩꯒꯤꯅꯣ ꯈꯪꯗꯦꯅ ꯍꯥꯏꯕꯀꯣ ꯑꯗ ꯏꯅꯥꯎ ꯇꯣ ꯃꯥꯅ ꯍꯧꯖꯤꯛꯇꯤ ꯅꯁꯥꯅ ꯄꯩꯁꯥ ꯇꯥꯜꯂꯒ ꯅꯁꯥꯅ ꯁꯤꯖꯤꯟꯅꯔꯛꯑꯃꯤꯅ ꯀꯩꯅꯣꯗꯣ ꯈꯪꯉꯛꯏꯕ ꯑꯋꯥꯕꯗꯣ ꯈꯪꯉꯛꯏꯅꯦ ꯅꯦ ꯅ ꯍꯥꯏꯔꯦ ꯆꯨꯝꯁꯨ ꯆꯨꯃꯤꯕ ꯃꯣꯏ ꯑꯅꯤꯖꯨ ꯃꯁꯥ ꯂꯣꯏ ꯇꯧꯖꯕꯅꯦꯕ ꯃꯦꯆꯣꯔꯤꯇꯤ ꯏꯁꯇꯦꯖꯀꯖꯨ ꯁꯨꯃꯥꯏꯟ ꯇꯧꯔꯛꯄꯗꯨ ꯑꯣꯏꯔ ꯃꯥꯜꯂꯦ
ꯑꯩꯗꯤ ꯎꯪ ꯎꯪ ꯇꯥ ꯋꯥꯅꯤ ꯑꯩꯗꯤ ꯇꯥꯟꯗ꯭ꯔꯤꯕꯅꯦꯕꯀꯣꯗꯣ
ꯏꯁ ꯏꯕꯦꯝꯃꯥ ꯈꯔ ꯈꯔ ꯑꯗꯨꯝ ꯑꯗꯨꯝ ꯑꯝ ꯅꯪꯒꯤꯖꯨ ꯃꯇꯝ ꯂꯥꯛꯈꯤꯇꯧꯗꯅ ꯑꯩ ꯑꯉꯥꯡ ꯀꯣꯆꯤꯡ ꯇꯧꯔꯤꯒꯦ ꯑꯉꯥꯡꯗꯨꯅ ꯂꯥꯛꯇꯗꯤ ꯆꯞ ꯃꯥꯟꯅꯩ ꯑꯩꯖꯨ
ꯌꯨꯝꯗꯩ ꯍꯥꯏꯗꯣꯏꯅꯤꯅꯦꯕꯣ
ꯎꯝ ꯑꯩꯖꯨ ꯑꯍꯥꯟꯕꯒꯤꯗ ꯁꯨꯝ ꯃꯣꯏ ꯇꯨꯏꯁꯟ ꯇꯧꯕ ꯂꯥꯛꯇ꯭ꯔꯤꯀꯥꯟꯗꯗꯤ ꯑꯗꯨꯝ ꯍꯥꯏꯔꯤꯅꯦ ꯑꯗꯅꯦ ꯁꯨꯝ ꯄꯩꯁꯥꯗꯣ ꯑꯩꯅ ꯍꯥꯟꯅ ꯁꯨꯝ ꯑꯇꯣꯞꯄ ꯑꯩꯒꯤ ꯑꯦꯀꯥꯎꯟ ꯑꯇꯣꯞꯄ ꯑꯦꯀꯥꯎ ꯑꯃ ꯂꯩꯕꯗꯨꯖꯨ ꯄꯩꯁꯥꯗꯣ ꯑꯩꯅ ꯁꯨꯝ ꯈꯔ ꯌꯥꯎꯕꯅꯦꯕ ꯑꯗ ꯑꯗꯩꯒ ꯈꯔ ꯂꯧꯊꯣꯛ ꯈꯔ ꯁꯤꯖꯤꯟꯅꯕ ꯁꯨꯝ ꯇꯧꯕꯗꯨꯗꯅꯦ ꯑꯗ ꯁꯨꯝ ꯄꯩꯁ ꯄ ꯃꯣꯏꯗ ꯍꯥꯏꯕ ꯇꯟꯗꯅ ꯑꯩꯅ ꯑꯗꯩ ꯂꯧꯊꯣꯛꯑ ꯈꯔ ꯁꯤꯖꯤꯟꯅꯖꯨ ꯌꯥꯎꯋꯦꯕ ꯑꯩꯗꯣ ꯑꯗꯨꯒꯤ ꯑꯈꯣꯏ ꯃꯥꯅ ꯄꯩꯁꯥ ꯅꯪ ꯀꯃꯥꯏ ꯇꯧꯔꯤꯅꯣ ꯍꯪꯗꯣꯅꯤ ꯑꯩꯈꯣꯏ ꯅꯥꯎꯅ ꯀꯃꯥꯏꯟ ꯇꯧꯔꯤꯅꯣꯗ ꯍꯪꯉꯤ ꯁꯨ ꯍꯥꯏ ꯁꯨꯡ ꯄꯤꯗꯤ ꯄꯤꯕꯤꯗꯦ ꯅꯣꯏ ꯇꯧꯏꯕ ꯀꯥꯏꯗꯩ ꯁꯤꯖꯤꯟꯅꯩꯅꯣ ꯅꯣꯏꯗꯨꯗꯤ ꯈꯟ ꯈꯟꯕ ꯌꯥꯏ ꯍꯝ ꯍꯝ ꯃꯥꯗ
ꯍꯣꯏ ꯅꯅꯥꯎꯄꯤꯅꯦꯗꯤ ꯈꯪꯕꯤꯔꯤꯅꯦ
ꯎꯝ
ꯍꯝ ꯑꯔꯁꯤ ꯅꯣꯏꯃꯥꯏꯕ ꯍꯧꯖꯤꯛꯀꯤ ꯀꯩ ꯇꯧꯔꯤꯒꯦ
ꯑꯩꯈꯣꯏ ꯃꯥꯁꯦ ꯐꯤ ꯈꯔ ꯁꯥꯔꯒ ꯁꯃꯥꯏꯟ ꯇꯧꯔꯤ ꯑꯗꯒꯤ ꯍꯣꯏ ꯐꯤ ꯑꯗꯨꯝ ꯐꯤꯅ ꯑꯅꯝꯕ ꯁꯥꯏꯌꯦ ꯃꯦꯆꯤꯟ ꯀꯣꯜꯖꯨ ꯂꯩꯒꯤꯕꯅꯤꯅꯀꯣ ꯑꯗꯩ ꯑꯈꯣꯏ ꯕꯥꯗꯤ ꯒꯥꯔꯤ ꯁꯦꯝꯕ ꯂꯥꯛꯑꯒꯅ ꯒꯥꯔꯤ ꯈꯔ ꯁꯦꯝ ꯑꯗꯒ ꯗꯒꯤ ꯃꯥꯗꯣ ꯌꯣꯠꯀꯤ ꯌꯨꯝꯖꯣ ꯑꯩꯈꯣꯏ ꯕꯥ ꯌꯣꯠꯀꯤ ꯌꯨꯝ ꯁꯥꯕ ꯌꯣꯠꯀꯤ ꯈꯪꯉꯤꯗꯅ ꯏꯁꯇꯤꯜꯒꯤ ꯁꯥꯕꯗ ꯇꯣ ꯑ ꯑꯗꯨꯒꯤ ꯏꯁꯇꯤꯜꯒꯤ ꯁꯥꯕꯗꯣ ꯍꯣꯏꯕꯥ ꯑꯗꯨꯒꯤ ꯌꯨꯝꯁꯥꯡꯗꯣ ꯍꯩꯕꯅꯦꯕ
ꯎꯝ ꯎꯝ
ꯒꯤ ꯁꯥꯕꯒꯤ ꯆꯠꯂꯦ ꯊꯕꯛ ꯂꯥꯛꯑꯀꯥꯟꯗꯅ ꯑꯗꯨꯃꯥꯏꯅ ꯆꯠꯄ ꯑꯗꯩ ꯒꯥꯔꯤ ꯁꯦꯝꯕ ꯂꯥꯛꯑꯀꯥꯟꯗ ꯍꯦꯛ ꯁꯦꯝꯕ ꯑꯗꯨꯃꯥꯏꯅ ꯇꯧꯋ
ꯅꯣꯏ ꯏꯅꯥꯎꯄꯥ ꯇꯣꯝꯕꯗꯤ ꯑꯟ ꯑꯉꯥꯡꯒꯤ ꯁ꯭ꯀꯨꯜ ꯑꯃ ꯂꯩꯕꯗꫭ ꯇꯝꯃꯤꯕ ꯏꯅꯧꯄꯗꯦ
ꯑꯍꯟꯗꯣ ꯀꯩꯅꯣꯒꯤ ꯃꯥꯒꯤ ꯍꯟꯗꯛꯀꯤꯁꯤꯗ ꯑꯩꯅ ꯇꯥꯏꯀꯨꯟꯗꯣꯒꯤ ꯑꯃ ꯊꯥꯖꯤꯜꯂꯦ ꯍꯥꯏꯗꯅ
ꯑꯥ
ꯑꯗꯨꯒꯤꯗꯣ ꯇꯧꯔꯛꯑꯗꯤ ꯏꯅ ꯄ ꯈꯣꯡꯖꯤꯟꯒꯤꯗ ꯁ꯭ꯀꯨꯜ ꯄꫭꯈꫭꯡꯖꯤꯡ ꯍꯥꯏꯁ꯭ꯀꯨꯜꯗ ꯑꯗ ꯇꯝ ꯍꯟꯕꯅꯦ ꯀ꯭ꯂꯥꯁ ꯁꯤꯛꯁꯇꯣ
ꯎꯝ
ꯑꯗꯨꯗꯣ ꯈꯜꯂꯛꯇ꯭ꯔꯦ ꯑꯗ ꯈꯪꯗꯦ ꯃꯥꯁꯦ ꯀ꯭ꯔꯤꯀꯦꯠꯇ ꯑꯗꯨꯝ ꯁꯥꯟꯅꯒꯦꯅ ꯑꯣꯏꯅ ꯈꯜꯂꯦꯕꯀꯣ ꯃꯥꯅ ꯑꯗꯩ ꯃꯥꯅ ꯑꯗꯨꯃꯥꯏꯅ ꯑꯗꯨꯝ ꯁꯥꯟꯅꯒꯈꯤ ꯈꯜꯂꯃꯤꯅ ꯑꯃꯨꯛ ꯄ꯭ꯔꯥꯏꯚꯦꯠꯇ ꯑꯃꯨꯛ ꯊꯥꯖꯗ꯭ꯔꯗꯤ ꯄꯩꯁꯥꯗꯣ ꯑꯃꯨꯛ ꯄ꯭ꯔꯥꯏꯚꯦꯠꯇꯁꯨ ꯆꯪ ꯀ꯭ꯔꯤꯀꯦꯠꯀꯤꯁꯨ ꯆꯪ ꯑꯃꯨꯛ ꯈꯟꯕꯗꯣ ꯑꯩꯈꯣꯏ ꯃꯥꯅꯗ ꯑꯣꯏꯅ ꯇꯝꯍꯜꯂꯒ ꯀ꯭ꯔꯤꯀꯦꯠꯇ ꯑꯣꯏꯅ ꯁꯥꯅꯔꯒꯦꯅꯁꯨ ꯍꯪꯕꯅꯦ ꯃꯥꯗꯣ
ꯑꯥ
ꯑꯗꯨ ꯈꯪꯗꯦ ꯀꯃꯥꯏꯅ ꯇꯧꯗꯣꯏꯅꯣ ꯃꯊꯪꯗ ꯃꯥ ꯄ꯭ꯔꯥꯏꯚꯦꯠ ꯇꯝꯍꯟꯗꯣꯏꯔꯥ ꯀꯔꯝ ꯇꯧꯗꯣꯏꯅꯣ ꯄꯩꯁꯥ ꯌꯥꯝ ꯆꯪꯉꯗꯧꯕꯅꯦꯅ ꯍꯧꯖꯤꯛꯀꯥꯟꯁꯦ ꯀꯃꯥꯏꯅ ꯇꯧꯕꯅꯣ ꯈꯪꯁꯦ
ꯄꯩꯁꯥꯍꯥꯏꯅꯤꯡꯗꯕꯗꯨꯅ
ꯍꯥꯏꯅꯤꯡꯗꯦ ꯑꯩ ꯁꯨꯡꯍꯥꯏꯕꯨ ꯍꯥꯏꯅꯤꯡꯗꫭ ꯐ꯭ꯂꯤꯞꯀꯥꯔꯠꯀꯤ ꯄꯣꯠ ꯀꯛꯄ ꯌꯥꯔꯕꯣ ꯍꯧꯖꯤꯛꯁꯦ
ꯈꯪꯗꯦ
ꯑꯩ ꯐ꯭ꯂꯤꯞ ꯀꯥꯔꯠꯇ ꯄꯣꯠꯁꯦ ꯑꯅꯤꯔꯛ ꯁꯨꯔꯝꯃꯤ ꯑꯗꯨꯝ ꯑꯣꯗꯔ ꯀꯦꯟꯁꯦꯜ ꯑꯗꯨꯝ ꯆꯠꯈꯤꯕ ꯃꯇꯣꯝꯗ
ꯑꯣ ꯐ꯭ꯂꯤꯞꯀꯥꯔꯠꯁꯦ ꯑꯩꯗꯤ ꯂꯥꯏꯔꯤꯛꯇ ꯇꯧꯋꯦ ꯑꯗꯨꯗꯤ ꯄꯩꯁꯥ ꯑꯗꯨꯝ ꯁꯤꯖꯤꯟꯅꯊꯣꯛꯈ꯭ꯔꯦ ꯈꯣꯏꯗꯥꯔꯗꯤ ꯂꯥꯏꯔꯤꯛ ꯂꯩꯒꯦꯅꯅꯦ ꯄꯩꯁꯥ ꯂꯧꯔꯦ ꯄꯩꯁꯥ ꯑꯗꯨꯝ ꯊꯤꯗꯣꯛꯈ꯭ꯔꯦ ꯑꯗꯨꯒ ꯑꯦꯟ ꯁꯤ ꯁꯤ ꯊꯣꯛꯈ꯭ꯔꯦ ꯈꯥꯒꯦ ꯂꯩꯕꯗ
ꯍꯝ
ꯍꯥꯏꯗꯤ ꯂꯥꯟ ꯊꯟꯈꯤꯕꯗꯣ ꯑꯗꯨꯗꯨꯗ ꯀꯦꯟꯁꯦꯜ ꯆꯠꯂꯦꯕ ꯃꯁꯥꯅ ꯎꯝ
ꯑꯗꯨ ꯈꯪꯗꯦ ꯑꯃ ꯑꯃꯨꯛꯀꯁꯨ ꯀꯛꯈꯤꯕꯅꯦ ꯑꯩꯅ ꯌꯥꯒꯗ꯭ꯔꯥ ꯈꯪꯗꯦ ꯗꯦꯠ ꯑꯩꯠꯇꯤꯟꯗ ꯂꯥꯛꯀꯅꯤꯗꯤ
ꯀꯩ ꯄꯣꯠꯅꫭꯕ
ꯍꯥꯝ
ꯍꯥꯥ
ꯀꯩ ꯄꯣꯠꯅꯥꯕ
ꯕꯦꯒ ꯍꯥꯏꯇꯥꯔꯦ ꯀꯣꯂꯦꯖꯀꯤꯁꯨ ꯑꯗꯨꯝ ꯑꯣꯏꯅꯕ ꯌꯥꯕ ꯕꯦꯒ ꯑꯩ ꯑꯃꯛ ꯑꯩꯅ ꯍꯧꯖꯤꯛ ꯄꯨꯕꯗꯣ ꯃꯔꯤꯗꯣ ꯅꯣꯡꯃ ꯋꯤꯡꯒꯔꯗ ꯇꯧꯔꯒ ꯇꯧꯕꯗ ꯃꯔꯤꯗꯣ ꯃꯥꯒꯤ ꯄꯤꯟ ꯑꯃ ꯌꯥꯎꯕꯗꯣ
ꯑ
ꯑꯗꯨꯗꯣ ꯇꯥꯍꯧꯔꯦꯕ ꯃꯔꯤ ꯑꯗꯨꯒꯤꯗꯣ ꯋꯤꯡꯒꯔꯗ ꯄꯜꯂꯒ ꯑꯗꯨꯒꯤ ꯑꯩꯅ ꯈꯔ ꯍꯥꯏꯐꯦꯠ ꯅꯨꯡꯉꯥꯏꯇ꯭ꯔꯕ ꯄꯨꯕꯗꯣ ꯑꯗꯨꯒꯤ ꯑꯃꯠꯇ ꯐꯤ ꯐꯤꯒꯤ ꯃꯑꯣꯡ ꯇꯧꯕꯅꯦ ꯑꯗꯨꯗꯣ ꯑꯃ ꯀꯛꯈꯤꯕꯅꯦ ꯑꯩꯅ
ꯑꯩꯗꯤ ꯄꯨꯗꯦ ꯑꯗꯨꯒꯨꯝꯕ
ꯂꯦ ꯈꯥꯎꯕꯨꯈꯤꯕꯅꯗꯤ ꯐꯩꯌꯦ
ꯦꯝꯗꯤ ꯈꯗꯠꯇ
ꯎꯝ ꯑꯩꯈꯣꯏ ꯅ ꯑꯃꯨꯛꯗ ꯈꯥꯎ ꯄꯥꯛ ꯄꯨꯅꯔꯛꯇꯦꯕ
ꯍꯣꯏ ꯁꯈꯣꯏꯗꯤ ꯀꯩꯅꯣ ꯁꯈꯣꯏꯗꯦ ꯑꯗꯨꯨꯡ ꯉꯥꯎꯗꯅꯤꯗ ꯍꯣꯏ ꯏꯃꯤꯖ ꯄꯨꯔꯥ ꯀꯌꯥ ꯄꯨꯔꯣꯏꯒꯦ ꯑꯩ ꯑꯗꯨꯝ ꯄꯨꯅꯤ ꯁꯤꯗꯗꯤ ꯀꯩꯅꯣ ꯍꯥꯏꯀꯥꯟꯗ ꯈꯜꯗꯤ ꯑꯗꯨ
ꯀꯩꯁꯨꯝ ꯀꯥꯏꯗꯌꯦ ꯄꯨꯕ ꯑꯗꯨꯝ ꯃꯔꯛꯇ ꯑꯗꯨꯝ ꯏꯃꯥꯟꯅꯕꯤ ꯑꯇꯣꯞꯄ ꯄꯨꯔꯛꯄꯁꯨ ꯑꯗꯨꯝ ꯌꯥꯎꯏꯦ ꯀꯩꯁꯨꯝ ꯀꯥꯏꯗꯦ ꯑꯩꯅ ꯑꯃꯨꯛ ꯂꯩꯈꯥꯎꯗꯨ ꯄꯨꯅꯤꯡꯗꯁ ꯀꯀꯤ ꯆꯠꯈ꯭ꯔꯕ
ꯆꯥꯛ ꯍ ꯎꯏ
ꯎꯝ ꯅꯣꯏꯗꯣ ꯊꯥꯗ ꯀꯌꯥ ꯀꯌꯥ ꯊꯤꯗꯣꯂꯤꯅ ꯀꯩꯅꯣꯗꯣ ꯍꯣꯁꯇꯦꯜꯗꯣ
ꯑꯅꯤ ꯌꯥꯖꯇ꯭ꯔꯦ
ꯑꯅꯤ ꯆꯥꯇ꯭ꯔꯦ ꯑꯗꯣ ꯑꯗꯨ ꯊꯤꯔꯅꯤꯗꯨꯅ ꯅꯪ ꯑꯃꯨꯛ ꯍꯟꯗꯛ ꯊꯥꯔꯠ ꯁꯦꯕꯤꯗꯁꯨ ꯑꯃꯨꯛ ꯑꯦꯗꯃꯤꯁꯟ ꯇꯧꯗꯣꯏꯔꯣ
ꯁꯇꯧꯕꯤꯅꯤꯕꯦꯝ
ꯑꯦꯗꯃꯤꯁꯟ ꯀꯌꯥ
ꯅꯤꯄꯜꯒ ꯆꯥꯕꯔꯤꯔ ꯀꯥꯏꯅꯤ
ꯑ ꯌꯥꯝꯃꯤꯅꯦꯀꯣ ꯑꯗꯨꯝ ꯅꯪꯒꯤ ꯀꯩ ꯑꯇꯩ ꯑꯇꯩ ꯃꯤꯡ ꯆꯟꯕ ꯈꯣꯠꯄ ꯑꯗꯨꯝ ꯇꯔꯥꯃꯉꯥꯗꯤ ꯑꯗꯨꯝ ꯆꯪꯈ꯭ꯔꯅꯤ
ꯍꯣꯏ ꯇꯔꯥꯃꯉꯥ ꯑꯁ ꯃꯤꯡ ꯍꯧꯖꯤꯛꯀꯤ ꯑꯦꯠꯃꯤꯁꯟ ꯇꯧꯕꯗꯣ ꯊꯥ ꯑꯅꯤꯒꯤ ꯄ꯭ꯔꯤꯄꯦꯗ ꯌꯥꯎꯗꯕ ꯌꯥꯗꯦꯕ
ꯑ ꯑ
ꯑꯗꯨꯒꯤ ꯇꯔꯥꯃꯔꯤꯅꯦꯕ ꯊꯤꯗꯣꯏꯁꯦ
ꯍꯃꯁ ꯑꯗꯨꯗꯤ ꯂ ꯄꯤ ꯀꯨꯟꯒꯤ ꯆꯥꯡꯅꯤꯅꯦꯦ ꯆꯥꯉꯛꯇꯣꯏꯁꯦ
ꯑꯗꯨꯗꯋꯦ ꯑꯗꯨꯗ ꯑꯩ ꯍꯧꯖꯤꯛ ꯏꯁꯀꯤꯟ ꯀꯦꯌꯔ ꯑꯣꯏꯔꯦꯗꯣ ꯑꯩ ꯍꯥꯏꯗ꯭ꯔꯦ
ꯍꯥꯥ
ꯑꯩ ꯏꯁꯀꯤꯟ ꯀꯦꯌꯔ ꯑꯣꯏꯣꯏꯔꯦ
ꯎꯝ
ꯑꯗꯨ ꯑꯩ ꯑꯗꯨ ꯑꯩ ꯍꯥꯏꯗ꯭ꯔꯦ ꯃꯇꯝ ꯑꯩ ꯁꯤ ꯄꯩꯁꯥꯗ ꯂꯩꯍꯧꯒꯦ ꯑꯩ ꯅꯤꯡꯁꯤꯡꯉꯛꯑꯦ
ꯗꯍꯣ
ꯑꯩꯒꯤ ꯏꯁꯀꯤꯟ ꯑꯩ ꯏꯁꯀꯤꯟꯁꯨ ꯅꯥꯟꯗꯕ ꯌꯥꯗꯦ
ꯃꯥꯅꯤ ꯃꯥꯅꯤ ꯍꯥꯏꯗꯤ ꯊꯥꯏꯅꯒꯤ ꯀꯩꯅꯣ ꯇꯧꯋꯦ ꯐꯖꯩꯒ ꯑꯗꯨ ꯍꯧꯖꯤꯛ ꯃꯇꯝꯗꯣ ꯌꯥꯗ꯭ꯔꯦꯕ ꯀꯝꯁꯤꯁꯤꯅ ꯗ ꯐꯁꯦꯩꯣ
ꯏꯁꯤꯡꯁꯤꯅ ꯇꯥꯔꯒꯤ ꯀꯩ ꯑꯩꯈꯣꯏ ꯌꯥꯗꯦ
ꯎꯝ ꯁꯤꯖꯤꯟꯅꯕ ꯉꯥꯛꯇꯅꯤ ꯍꯧꯅꯤ ꯐꯖꯩꯁꯦ
ꯅꯣꯏ ꯗ ꯇꯦꯛꯁꯇꯣ ꯃꯤ ꯅꯨꯡꯉꯥꯏꯅ ꯌꯥꯥꯗꯕ꯭ꯔꯥ
ꯅꯨꯡꯉꯥꯏꯅꯗꯕ꯭ꯔꯗꯤ
ꯍꯥꯏꯗꯤ ꯅꯣꯏ ꯗꯦꯝꯒꯤ ꯃꯤ ꯅꯨꯡꯉꯥꯏꯅꯗꯦ ꯍꯥꯏꯅꯕ꯭ꯔꯕ
ꯑꯩꯅ ꯈꯪꯕꯗꯤ ꯑꯗꯨꯝ ꯅꯨꯡꯉꯥꯏꯔꯝꯗꯧ ꯃꯥꯜꯗ ꯑꯈꯣꯏꯒꯤ ꯅꯨꯄꯥ ꯃꯆꯥꯁꯦ ꯂꯣꯏ ꯍꯩꯕꯅꯦꯕ ꯂꯦꯇꯦꯁꯇꯣ ꯃꯣꯏꯗꯤ ꯃꯌꯨꯝꯗ ꯀꯝꯄꯨꯇꯔ ꯄꯥꯏꯕ ꯈꯣꯠꯄ ꯇꯧꯕꯒꯤ ꯍꯩꯕ ꯃꯥꯜꯂꯦꯕꯀꯣ ꯂꯣꯏꯅ ꯑꯗꯨꯝ ꯑꯗꯨꯝ ꯀ꯭ꯂꯥꯁꯇꯁꯨ ꯈꯪꯉꯦꯕ ꯃꯤꯅꯠ ꯀꯌꯥꯅꯣꯅꯦ ꯃꯤꯅꯠ ꯄꯨꯡꯒꯥꯏꯃꯨꯛ ꯈꯔ ꯍꯦꯜꯂꯛꯄꯗꯅꯦ ꯅꯨꯄꯥ ꯑꯃ ꯂꯣꯏꯔꯦ ꯄꯤꯔ ꯄꯦꯄꯔ ꯄꯤꯕ ꯊꯣꯛꯂꯛꯑꯦꯕ
ꯑꯗꯤ ꯄꯨꯡꯒꯥꯥꯏ ꯑꯃ ꯋꯥꯠꯂꯤꯉꯩ ꯂꯣꯏꯌꯦ
ꯄꯨꯒꯥꯏꯝꯇꯪ ꯏꯕꯒꯤ ꯆꯥꯡꯗꯣ ꯄꯨꯡꯒꯥꯏ ꯑꯝꯇꯪ
ꯑꯣ
ꯂꯣꯏꯔꯦꯅ ꯊꯣꯂꯛꯑꯦ ꯑꯗ ꯏꯂꯣꯏꯔ ꯕꯣ ꯍꯥꯏꯔꯦꯀꯣ ꯂꯣꯏꯔꯦ ꯍꯥꯏꯔꯦ ꯑꯗ ꯀꯩꯅꯣ ꯇꯧꯒꯣ ꯄꯨꯡ ꯑꯃ ꯐꯥꯔꯒ ꯄꯤꯔꯛꯎꯅ ꯍꯥꯏ ꯑꯗꯨꯃꯥꯏꯅ ꯄꯤꯕꯅꯤ ꯃꯥꯁꯨ ꯀꯣꯟꯅ ꯉꯍꯥꯛꯇꯪ ꯀꯨꯏꯅ ꯐꯝꯃꯒ
ꯎꯝ ꯑꯩꯁꯨ ꯉꯟꯅ ꯂꯣꯏꯕ ꯑꯗꯣ ꯑꯃ ꯑꯃꯕꯨꯗꯤ ꯂꯥꯜꯂꯝꯃꯦꯀꯣ
ꯎꯝ ꯑꯗꯨꯝ ꯅꯨꯡꯉꯥꯏꯔꯝꯗꯧꯗꯤ ꯃꯥꯜꯂꯦ
ꯎꯝ ꯑꯩꯅꯦ ꯑꯩ ꯍꯧꯖꯤꯛ ꯍꯥꯏꯔꯤꯁꯤ ꯅꯣꯏ ꯗꯤ ꯑꯦꯝꯒꯤ ꯃꯤꯗꯤꯅꯦ ꯏꯝꯄꯣꯔꯇꯦꯟ ꯑꯝ ꯊꯥꯒꯗꯕ ꯅꯠꯇꯦ ꯅꯪ ꯅꯠꯇꯦꯀꯣ
ꯊꯥꯔꯨꯅꯨ ꯊꯥꯔꯨꯅꯨ ꯑꯩꯅ ꯍꯥꯏꯗꯨꯅꯤꯃꯤ ꯑꯩ ꯉ ꯑꯃꯨꯛ ꯇꯧꯔꯛꯀꯦ
ꯎꯝ